ꯍꯂꯣ ꯇꯥꯕ꯭ꯔꯣ꯫
ꯇꯥꯏꯌꯦ ꯇꯥꯏꯌꯦ꯫
ꯎꯝ ꯀꯩꯗꯧꯔꯤꯅꯣ꯫
ꯐꯝꯂꯤꯕꯅꯤ꯫ ꯅꯪꯗꯤ꯫ ꯐꯝꯃꯤꯌꯦ꯫
ꯎꯝ ꯃꯈꯣꯟ ꯌꯥꯝ ꯇꯞꯄ꯭ꯔ ꯀꯩꯅꯣꯝ ꯇꯧꯋꯦ ꯃꯥꯏ ꯫
ꯈꯪꯗꯤꯌꯦ ꯃꯁꯥꯒꯤ ꯃꯥꯜꯂꯦ꯫
ꯈꯪꯗꯦ ꯀꯩꯅꯣꯝ ꯏꯇꯧ ꯇꯧꯏꯗ ꯃꯁꯤ꯫
ꯔꯨꯔ ꯔꯨꯔ ꯆꯪꯦ
ꯀꯔꯤꯌꯥ꯫
ꯖꯨꯔꯨ ꯖꯨꯔꯨ ꯁꯧꯋꯦ ꯍꯥꯏꯕ꯫
ꯈꯪꯗꯦ ꯑꯩꯁꯨ ꯑꯍꯥꯟꯕꯅꯤ ꯁꯤ꯫ ꯅꯣꯇꯤꯐꯤꯀꯦꯁꯟ ꯄꯪꯊꯣꯛꯇ ꯊꯣꯛꯑꯦꯍꯦ꯫ ꯍꯨꯃꯥꯡꯒ ꯀꯥꯡꯉꯦ ꯃꯣꯏꯁꯤ ꯊꯕꯛꯁꯤ꯫
ꯆꯥꯛ ꯆꯥꯔꯕꯣ꯫
ꯆꯥꯔꯦ ꯅꯪ ꯆꯥꯛ ꯂꯣꯏꯗ꯭ꯔꯤꯕꯣ꯫
ꯂꯣꯏ꯫
ꯎꯝ ꯀꯩꯅꯣ ꯇꯧꯔꯤꯗꯣ꯫
ꯀꯥꯡꯁꯣꯏ꯫
ꯀꯥꯡꯁꯣꯏ꯫ ꯇꯜꯂꯤꯗ ꯃꯁꯤ ꯊꯕꯛꯁꯤ꯫
ꯎꯝ꯫
ꯑꯇꯩꯗꯣ ꯍꯪꯅꯧꯑꯣꯀꯣ ꯃꯣꯏꯅ ꯄꯩꯁꯥ ꯇꯥꯅꯤꯡꯉꯒꯗꯤ꯫
ꯇꯪꯗ꯭ꯔꯤ꯫
ꯑꯁꯤ ꯀꯔꯤꯔ ꯄꯪꯊꯣꯛꯇ ꯊꯣꯛꯏꯁꯤꯕꯣ꯫
ꯁꯖꯤꯦ ꯍꯅꯔ ꯍꯅꯕꯃꯔꯦ
ꯃꯣꯏꯖꯦ ꯃꯤꯅꯤꯠ ꯊꯤꯕꯒꯤ ꯃꯥꯜꯂꯦ ꯍꯥꯏꯗꯤ ꯃꯤꯅꯤꯠ ꯇꯔꯥꯃꯨꯛ ꯁꯥꯟꯅꯧ ꯍꯥꯏꯕꯅꯤ ꯑꯗꯨꯒꯤ ꯊꯤꯕꯒꯤ ꯃꯥꯜꯂꯦ꯫
ꯑꯣꯏꯔꯝꯅꯤ꯫
ꯎꯝ ꯅꯨꯡꯉꯥꯏꯔꯤ꯫ ꯁꯨꯃꯥꯏꯁꯨꯝ꯫ ꯇꯧꯗꯣꯏꯅꯦꯕ ꯍꯥ꯫
ꯀꯩꯅꯣꯗ ꯋꯥꯔꯤ ꯁꯥꯟꯅꯕꯒꯤ ꯄ꯭ꯔꯣꯐꯥꯏꯜꯗꯣ ꯅꯨꯄꯤ ꯊꯣꯛꯄ꯭ꯔ ꯅꯨꯄꯥ ꯊꯣꯛꯄ꯭ꯔꯣ꯫
ꯅꯨꯄꯤ꯫
ꯀꯩꯒꯤꯅꯣ꯫
ꯑꯗꯨꯗꯤ ꯅꯪ ꯅꯨꯄꯤ ꯑꯣꯏꯔꯦ꯫ ꯑꯩꯗꯤ ꯅꯨꯄꯤ ꯊꯣꯛꯑꯦ꯫
ꯑꯩꯉꯣꯟꯗꯁꯨ ꯅꯨꯄꯤ ꯑꯣꯜꯂꯦ꯫
ꯑꯗꯨꯗꯤ ꯅꯪ ꯅꯨꯄꯤ ꯅꯨꯄꯤ ꯑꯣꯏꯅ ꯍꯥꯞꯄ꯭ꯔꯣ ꯅꯪ ꯄ꯭ꯔꯣꯐꯥꯏꯜꯗꯣ꯫
ꯆꯠꯂꯣ ꯍꯣꯏ ꯅꯪꯒꯤꯗ ꯅꯪꯒꯤꯗ ꯍꯥꯞꯄꯩ ꯅꯪ ꯇꯧꯔꯛꯄꯒꯤ ꯑꯣꯏꯔꯝꯒꯅꯤ ꯑꯩꯉꯣꯟꯗꯗꯤ ꯑꯁꯤꯒꯤ ꯇꯥꯛꯁ ꯀꯩꯅꯣꯁꯦ ꯌꯥꯎꯗꯕꯅꯤꯅ꯫ ꯈꯪ ꯇꯦꯃꯗꯨꯗꯤ
ꯅꯨꯄꯤ ꯍꯥꯞꯄꯒꯤ ꯃꯥꯜꯂꯦꯍꯦ꯫
ꯆꯣꯍꯦ ꯑꯩ ꯑꯁꯤ ꯂꯧꯗꯕꯅꯦꯕ ꯑꯩꯗꯣ꯫
ꯎꯝ ꯂꯧꯗ꯭ꯔꯁꯨ ꯌꯥꯕ꯭ꯔꯥ꯫
ꯌꯥꯏ ꯅꯪꯒꯤ ꯍꯥꯞꯆꯤꯜꯂꯛꯄꯅꯤ ꯃꯣꯏ ꯑꯩ ꯑꯩꯗꯤ ꯂꯧꯗꯦꯕ ꯋꯥꯔꯤ ꯁꯥꯟꯅꯅꯕ ꯇꯜꯂꯦ ꯀꯅꯥꯒ ꯁꯥꯟꯅꯗꯣꯏꯅꯣ ꯈꯪꯗꯦ ꯃꯤ ꯃꯉꯥ ꯍꯥꯏꯕ꯭ꯔꯥ ꯃꯤ ꯀꯨꯟꯊ꯭ꯔꯥ ꯍꯥꯏꯕ꯭ꯔꯥ ꯀꯩꯅꯣꯝ ꯃꯤ ꯇꯔꯥꯉꯥ ꯍꯥꯏꯕ꯭ꯔꯥ ꯀꯩꯅꯣꯝ ꯁꯥꯟꯅꯧ ꯍꯥꯏꯕ ꯃꯤꯗꯣ ꯀꯩꯅꯣ ꯇꯧꯅꯤ ꯇꯜꯂꯦꯗ ꯗꯤ ꯂꯧꯗꯕꯅꯦꯕ ꯑꯗꯣ ꯅꯪꯒꯤꯗ ꯍꯥꯞꯆꯤꯜꯂꯛꯑꯦꯕ ꯑꯝꯍꯥ ꯇꯥꯔꯦ ꯑꯗꯨꯝ ꯫
ꯐꯒꯗꯝꯅꯤ꯫
ꯎꯝ꯫ ꯑꯃꯈꯛ ꯁꯥꯟꯅꯕꯁꯤꯁꯨꯅ ꯇꯜꯂꯦ ꯍꯥꯏꯔꯗꯤ
ꯑꯩ ꯑꯩ ꯋꯥꯔꯤ ꯁꯥꯟꯅꯕꯒꯤ ꯃꯍꯨꯠ ꯃꯤꯅ ꯉꯥꯛꯄ ꯏꯕꯗꯨꯅ ꯐꯩ꯫
ꯎꯝ ꯖꯨꯔꯨ -ꯖꯨꯔꯨ ꯌꯥꯝ ꯁꯧ ꯊꯥꯎꯗ
ꯃꯣꯏ ꯀꯩꯅꯣꯁꯤꯅ ꯃꯥꯜꯂꯦ ꯃꯣꯏꯒꯤ ꯀꯩ ꯍꯥꯏꯅꯤ ꯔꯦꯀꯣꯔꯗꯤꯡꯁꯤꯅ ꯃꯥꯜꯂꯦ ꯀꯣꯜ ꯔꯦꯀꯣꯔꯠ ꯇꯧꯕꯅꯤꯅ ꯃꯁꯥ ꯃꯇꯣꯟꯇ
ꯑꯩꯗꯤ ꯁꯧꯕ꯭ꯔꯥ?
ꯁꯧꯁꯤꯔ ꯀꯥꯟ
ꯎꯝ꯫
ꯑꯗꯨꯝ ꯅꯣꯔꯃꯦꯜꯒꯤꯗ ꯁꯥꯟꯅꯕꯗꯨꯒ ꯆꯞ ꯃꯥꯟꯅꯩ ꯑꯗꯨꯝ ꯆꯞ ꯃꯥꯟꯅꯕꯕꯨꯗꯤ ꯇꯥꯟꯗ ꯊꯕꯛ ꯃꯌꯥꯝꯁꯤꯒ ꯇꯧ ꯔꯤꯃꯌꯥꯝꯁꯤꯒ
ꯇꯜꯕꯅꯦ ꯇꯜꯂꯦ ꯑꯩꯖꯨ ꯫
ꯑ ꯇꯟꯔꯤꯁ ꯉꯁꯥꯏ ꯁꯥꯔꯅ ꯀꯩꯅꯣ ꯍꯥꯏꯔꯛꯄ ꯃꯤꯁꯦꯁꯇ ꯍꯥꯏꯔꯛꯄꯗꯗꯤ ꯌꯥꯝ ꯀꯩꯅꯣ ꯇꯧꯕ ꯃꯥꯜꯂꯦꯕ ꯀꯩ ꯍꯥꯏꯅꯤ ꯀꯩ ꯍꯥꯏꯅꯤ ꯃꯁꯥꯗꯣ ꯁꯥꯎꯔꯒ ꯉꯥꯡꯕ ꯌꯥꯝ ꯃꯥꯜꯂꯦꯕ ꯈꯥꯪꯕꯔꯥ?
ꯎꯝ꯫
ꯃꯦꯁꯦꯖꯁꯨ ꯈꯣ ꯍꯥꯏꯔꯒꯗꯤ ꯂꯣꯏꯕꯖꯠꯅꯤꯍꯦ!
ꯀꯔꯤ ꯀꯃꯥꯏ ꯍꯥꯏꯅꯣ?
ꯁꯣꯎꯕꯨꯡ ꯇꯧꯔꯒ ꯉꯥꯡꯕ ꯌꯥꯝ ꯃꯥꯜꯂꯦ ꯫
ꯎꯝ꯫
ꯑꯗꯨꯃꯥꯏꯅ ꯐꯣꯟ ꯇꯧꯔꯛꯄꯒꯤꯗ ꯑꯩꯅ ꯅꯉꯣꯟ ꯍꯥꯏꯕꯗ ꯐꯣꯟ ꯇꯧꯔꯛꯑꯦꯅ
ꯎꯝ꯫
ꯑꯗꯨꯒꯤꯗꯨꯗ ꯀꯥꯏ ꯂꯩꯒꯦ ꯌꯨꯝ ꯂꯩꯕ꯭ꯔꯣ ꯂꯦꯞ ꯂꯩꯕ꯭ꯔꯣ ꯁꯥꯔ ꯂꯦꯞꯇ ꯂꯩ ꯍꯥꯏꯕ ꯑꯣ ꯌꯥꯏ ꯑꯗꯨꯑꯣꯏꯗꯤ ꯌꯥ ꯑꯇꯩꯗꯤ ꯀꯥꯏ ꯀꯥꯏ ꯂꯩꯈ꯭ꯔꯒꯦ ꯁꯥꯔ ꯂꯣꯏ ꯂꯩꯔꯤ ꯍꯥꯏꯕ
ꯎꯝ꯫
ꯕꯩ ꯄ꯭ꯔꯣꯖꯦꯛꯀꯤ ꯊꯥꯔꯣꯔꯛꯏ ꯄ꯭ꯔꯣꯖꯦꯛꯇꯣ ꯊꯥꯈ꯭ꯔꯦꯕ ꯑꯣꯞꯖꯦꯛꯇꯨꯗ ꯀꯃꯥꯏꯅ ꯇꯧꯕ ꯄ꯭ꯔꯣꯖꯦꯛꯇꯨ ꯃꯥ ꯄ꯭ꯔꯣꯁꯦꯁꯇꯣ ꯀꯃꯥꯏꯅ ꯇꯧꯗꯣꯏꯅꯣ- ꯈꯣꯠꯇꯅꯣ ꯑꯗꯒꯤ ꯄꯣꯠ ꯆꯩ ꯈꯥꯡꯗꯣꯔꯛꯑꯣ ꯄꯩꯁꯥ ꯀꯌꯥꯝ ꯆꯪꯅꯤ ꯕꯖꯦꯠꯇꯣ ꯍꯥꯏꯗ꯭ꯔꯣ ꯍꯥꯏꯔꯛꯑꯣ ꯍꯥꯏꯔꯛꯄꯅꯦꯕ
ꯎꯝ꯫
ꯍꯧꯖꯤꯒꯤ ꯊꯥꯕ ꯑꯦ ꯑꯥꯏꯖꯤꯟꯗꯦ ꯇꯧꯍꯟꯕ ꯏꯃꯦꯁ ꯀꯗꯣ
ꯀꯃꯥꯏ ꯇꯔꯒꯦ ꯑꯗꯨ ꯗꯣ?
ꯑꯦ ꯑꯏ ꯁꯤꯅꯦ ꯇꯧꯍꯜꯂꯦ ꯁꯥꯔꯅ ꯄꯣꯁ ꯇꯥꯔꯦ
ꯀꯤꯃꯣꯟꯗ ꯑꯗꯨꯝ ꯄꯨꯔꯛꯄ
ꯄ ꯃꯟ ꯊ ꯀꯔ ꯑꯩ
ꯀ ꯀꯥꯎ ꯎꯝ
ꯑꯩ ꯍꯧꯖ ꯎꯝ꯫
ꯄꯤꯅꯤꯡꯗꯕꯤꯛ ꯑꯣꯏꯕꯁ ꯆꯦ
ꯎꯝ ꯎꯝ ꯅꯤꯡꯁꯤꯡꯉꯛꯄꯗꯤ ꯀꯩꯗꯧꯕ
ꯑꯣ ꯅꯪꯗꯤ ꯅꯤꯡꯁꯤꯡꯉꯛꯄ ꯀꯩꯗꯧꯒꯦ
ꯑꯩ ꯑꯗꯨꯝ ꯀꯧꯕꯅꯦ ꯑꯩꯗꯤ ꯐꯤ ꯃꯈꯥꯗ ꯂꯩ ꯐꯤ ꯃꯈꯥꯗ ꯆꯪꯈ꯭ꯔꯕ ꯀꯅ ꯇꯧꯋꯦ ꯑꯗꯨꯣꯏꯅꯦ
ꯍ
ꯒ꯭ꯔꯦꯖꯨꯋꯦꯁꯟꯁꯤ ꯂꯣꯏꯔꯕꯅꯤꯅ ꯀꯣꯂꯦꯖꯀꯤ ꯒ꯭ꯔꯨꯞꯁꯤ ꯂꯦꯐ ꯇꯧꯕ ꯑꯃ ꯌꯥꯎꯅꯔꯦ
ꯄꯩꯈꯤ ꯀ ꯋꯥꯔꯤꯔꯅꯒ
ꯛꯇꯤꯀꯦꯜꯅꯤ ꯋꯥꯔꯤꯦ ꯇꯥꯕꯃꯤꯇ꯭ꯔꯤꯅꯨꯡ ꯋꯥꯅꯤ
ꯅꯣꯛꯄꯁꯤꯁꯨꯗ ꯎꯝ ꯏꯗꯤ ꯆꯂ
ꯏꯗꯦꯗ ꯑꯗꯨꯒꯗꯤ ꯍꯥꯏꯗꯤ ꯀꯩ ꯍꯥꯏꯅꯤ ꯏꯪꯂꯤꯁꯇ ꯉꯥꯡꯕꯁꯤ ꯌꯥꯝꯅ ꯏꯕ ꯌꯥꯝ ꯋꯥꯦꯕ
ꯎꯝ
ꯑꯗꯨꯗꯒꯤ ꯁꯣꯏꯗꯅ ꯍꯌꯦꯡ ꯁꯤ ꯁꯤ ꯇꯥꯃꯤꯗꯨꯗ ꯋꯥꯗ꯭ꯔꯣꯅꯦꯡ
ꯃꯤꯗꯤ ꯑꯩ ꯀꯅꯁꯦ ꯃ ꯑꯥꯗꯤꯌꯥꯒ
ꯀꯅꯅꯨꯡꯉ ꯍꯥꯏꯖꯤꯔ
ꯎꯝ
ꯇꯧꯔꯛ
ꯍꯥꯕ꯭ꯔꯣ
ꯑ
ꯍꯖꯔ ꯅꯠꯇ ꯇꯝ ꯀꯅ ꯑꯣꯏꯗ꯭ꯔꯣ
ꯌꯥꯎꯔꯝꯃꯣ ꯃꯇꯤ ꯃ ꯌꯥ ꯊ ꯃꯩꯇꯩ ꯃꯤꯒꯤꯗꯤ ꯃꯩꯊꯤ ꯉꯥꯛ ꯊꯥꯕꯅꯦ ꯑꯗꯒꯤ ꯏꯪꯂꯤꯁꯀ ꯏꯪꯂꯤꯁ ꯉꯥꯛ ꯊꯥꯕ ꯑꯗꯨꯃꯥꯏꯅ ꯇꯧꯕꯅꯦ
ꯃꯤꯅꯤꯁꯄꯤꯇꯥ ꯑꯣꯔꯖꯤꯅ
ꯌꯥꯏ ꯑꯗꯣ ꯏꯪꯂꯤꯁꯤꯀꯤꯗꯤ ꯃꯤ ꯌꯥꯝ ꯌꯥꯝꯕꯅꯤ ꯑꯗꯨꯅ ꯃꯣꯏꯒꯤꯗꯤ ꯈꯪꯗꯦ ꯏꯪꯂꯤꯁꯀꯤꯁꯤꯗꯤ ꯃꯅꯤꯄꯨꯔꯒꯤꯁꯤꯗꯤ ꯄ꯭ꯔꯣꯖꯦꯛ ꯌꯥꯝ ꯆꯥꯎꯕ ꯑꯣꯏꯔꯝꯒꯅꯦꯕ ꯑꯗꯨꯅꯅꯦꯕ
ꯑꯗꯤ ꯏꯁꯀꯤ ꯐꯣꯣꯟ ꯀꯩꯅ ꯊ ꯦꯔꯂꯝ ꯏꯪ ꯐꯅ ꯇꯥꯔꯅꯦ
ꯏꯪꯂꯤꯁꯇ ꯁꯥꯟꯅꯩ ꯃꯣꯏꯒꯤꯗꯤ ꯏꯪꯂꯤꯁꯀꯤꯗꯤ ꯍꯥꯟꯅ ꯀꯩꯅꯣ ꯇꯧꯋꯤ ꯍꯥꯏꯗꯤ ꯏꯪꯂꯤꯁꯇ ꯁꯥꯟꯅꯕ꯭ꯔꯥ ꯁꯥꯟꯅꯗꯕ ꯍꯥꯟꯅ ꯊꯤ
ꯑꯣ
ꯃꯣꯏꯁꯦ ꯇꯤꯝ ꯇꯤꯝ ꯒ꯭ꯔꯨꯞ ꯒ꯭ꯔꯨꯞ ꯈꯥꯏꯗꯣꯛꯄꯖꯥꯠꯅꯤꯗ ꯋꯥ ꯉꯥꯡꯕꯒꯤ ꯑꯗꯒꯤ ꯏꯕꯒꯤ ꯑꯗꯒꯤ ꯏꯔꯤꯕ ꯃꯌꯥꯝꯗꯨꯣ ꯆꯨꯝꯕ ꯌꯦꯡꯕꯒꯤ
ꯑꯗꯨꯗꯤ ꯑꯩꯈꯣꯏ ꯏꯕꯥꯅꯤ ꯑꯣꯏ ꯁꯥꯟꯅꯩꯁꯤꯁꯨ ꯇꯥꯗꯣꯏꯖꯥꯔ
ꯁꯤꯒꯤ ꯋꯥꯔꯤ ꯈꯥꯟꯁꯤ ꯃꯣꯏꯅ ꯆꯦꯛ ꯑꯃꯨꯛ ꯇꯧꯛꯄ ꯇꯧꯔꯛꯄ ꯃꯥꯜꯂꯦ ꯇꯧꯔꯛꯄ ꯃꯥꯜꯂꯦꯗꯤ ꯑꯃꯨꯛ ꯈꯥꯏꯗꯣꯔꯛꯄ ꯃꯥꯜꯂꯦꯕ ꯁꯤꯅ ꯉꯥꯡꯉꯁꯤ ꯀꯤꯅ ꯉꯥꯡꯉꯦ ꯑꯗꯨꯒ ꯏꯔꯅꯤ ꯃꯣꯏꯅ ꯃꯣꯏꯅ ꯏꯔ ꯊꯥꯔꯛꯄ꯭ꯔꯥ ꯅꯠꯇ꯭ꯔꯒ ꯍꯥꯟꯅꯒꯤ ꯗꯇꯥꯗꯒꯤ ꯆꯤꯡꯈꯠꯂꯒ ꯏꯔ ꯊꯥꯔꯛꯄ ꯑꯃ ꯊꯥꯔꯛꯑꯅꯤ ꯑꯗꯨꯒ ꯆꯦꯛ ꯇꯧꯔꯅꯤ ꯚꯦꯂꯤꯗꯦꯠ ꯑꯃ ꯇꯧꯔꯅꯤ ꯑꯗꯨꯒ ꯑꯃꯨꯛ ꯑꯃꯔꯣꯝ ꯚꯦꯗꯦꯠ ꯚꯦꯗꯦꯠ ꯍꯟꯖꯤꯟ ꯍꯖꯤꯟ ꯇꯧꯔꯒ ꯂꯥꯁꯇ ꯆꯨꯝꯃꯦ ꯍꯥꯏꯔꯀꯥꯟꯗ ꯊ ꯈꯗ
ꯀꯔꯤꯅꯅ ꯑꯗꯨꯒ ꯏꯪꯂꯤꯁꯇ ꯉꯥꯡꯉꯒꯦ ꯃꯩꯇꯩꯔꯣꯟꯗ ꯉꯥꯡ ꯃꯩꯇꯩꯔꯣꯟꯗ
ꯃꯩꯇꯩꯔꯣꯟꯗꯅꯀꯣ ꯏꯪꯂꯤꯁꯇ ꯉꯥꯡꯗꯦꯗꯕ ꯃꯇꯥꯡ ꯈꯔ ꯌꯥꯎꯕꯅꯦ ꯄ꯭ꯔꯣꯖꯦꯛ ꯏꯦ ꯏꯪꯂꯤ ꯃꯅꯤꯄꯨꯔꯤꯗ ꯀꯩ ꯍꯥꯏꯗꯧꯔꯤꯒꯦ
ꯑꯗꯨ ꯃꯩꯇꯩꯩꯅꯣꯗ ꯀꯔꯤ ꯍꯥꯏꯅꯤ ꯍꯥꯏ ꯇꯕ
ꯑꯗꯨꯅꯤ ꯑꯗꯨꯅꯤ ꯈꯜꯂꯣ ꯃꯩꯇꯩꯔꯣꯜꯗ ꯀꯔꯤ ꯏꯪꯂꯤꯁꯅ ꯃꯩꯇꯩꯔꯣꯜꯗ ꯀꯔꯤ ꯍꯥꯏꯒꯦ
ꯏ
ꯏꯪꯂꯤꯁꯦ ꯃꯩꯇꯩꯔꯣꯟꯗ ꯀꯩ ꯍꯥꯏꯒꯦꯕ
ꯏꯪꯂꯤꯁꯁꯦ ꯃꯩꯇꯩꯔꯣꯟꯗ ꯑꯦꯡꯒ꯭ꯔꯥꯖ
ꯎ ꯑꯦꯡꯒ꯭ꯔꯥꯖꯤ ꯑꯦꯡꯒ꯭ꯔꯥꯖꯤꯗꯣ ꯃꯩꯇꯩ ꯃꯩꯇꯩ ꯏꯔꯛꯑꯗꯤ ꯐꯖꯔꯅꯤ
ꯏ ꯂꯩꯗꯤ
ꯎꯝ
ꯃꯔꯤ ꯃꯦꯊ ꯂ ꯎꯝ ꯅꯣ
ꯍ ꯍꯣꯏ ꯊꯝꯃꯒꯦ ꯊꯝ ꯅꯒꯦ ꯊꯣꯛꯆꯔꯣ ꯊꯕ
ꯍ